ꯀꯃꯥꯏꯅ ꯇꯧꯕꯅꯣ ꯈꯪꯗꯦ ꯑꯩꯅ ꯅꯪꯉꯣꯟ ꯀꯣꯜ ꯇꯧꯕ ꯆꯠꯇꯦꯅꯦ
ꯂꯩꯕ꯭ꯔꯣ ꯃꯇꯦꯡ ꯇꯧꯔꯛꯑꯗꯤ ꯌꯥꯗ꯭ꯔꯣ
ꯍꯥ
ꯅꯆꯦꯅ ꯇꯧꯔꯛꯑꯗꯤ ꯌꯥꯗ꯭ꯔꯣ ꯂꯩ ꯈꯛꯀꯤ ꯃꯈꯣꯛꯅꯤꯅ
ꯌꯥꯏꯅꯦ
ꯂꯩꯊꯦꯛꯄꯤ ꯃꯀꯣꯛꯅꯤ ꯅꯆꯦ ꯍꯣꯏꯗꯤ ꯕꯦꯗꯤꯅꯦ ꯕꯦꯗꯤ
ꯑꯗꯨꯅꯤ
ꯑꯗꯣ ꯀꯩꯅꯣ ꯇꯧꯔꯕꯅꯤꯅ ꯑꯩꯈꯣꯏ ꯃꯂꯦꯃꯉꯟꯕꯒꯤꯗꯣ ꯃꯥ ꯁꯥꯗꯤ ꯆꯅꯤꯡꯗꯔꯦ ꯍꯥꯏꯌꯦ
ꯍꯥ
ꯃꯂꯦꯝꯉꯥꯟꯕꯗꯣ ꯆꯪꯉꯝꯗꯥꯏꯗꯣ ꯁꯥꯗꯣ ꯆꯥꯅꯤꯡꯗ꯭ꯔꯦ ꯍꯥꯏ ꯑꯗꯨꯅ ꯀꯩꯅꯣ ꯇꯧꯔꯁꯤꯔꯣ ꯑꯥ ꯀꯩꯅꯣ ꯑꯝ ꯁꯥꯟꯅꯔꯁꯤꯔꯣ ꯀꯔꯤ ꯍꯥꯏꯒꯦ ꯑꯩꯈꯣꯏꯖꯤ
ꯔ
ꯈꯥ ꯅꯠꯇꯕ ꯀꯥꯔꯣꯂ ꯑꯈꯥꯈꯕꯤ ꯑꯣꯏ ꯆꯥꯅꯔꯁꯤ꯭ꯔꯣ
ꯑꯗꯨꯅ ꯐꯔꯥꯅꯤ ꯃꯥ ꯌꯦꯟꯗꯤ ꯆꯥꯔꯝꯈꯤꯔꯣꯏꯗ ꯅꯍꯟꯗꯩ ꯌꯦꯟ ꯀꯣꯏꯂꯔꯒꯨꯝꯕꯗꯤ
ꯑꯦ ꯏꯕꯥꯏꯒ ꯇꯧꯔꯒ ꯆꯥꯒꯔꯕꯅꯦ ꯌꯦꯟꯗꯤ ꯀꯩꯅꯣ ꯅꯪ ꯂꯥꯛꯑꯣ ꯌꯥꯗꯕꯅꯤꯀꯣ
ꯀꯣꯏꯂꯔ ꯑꯣꯏꯔꯝ ꯃꯣꯏꯗ
ꯑꯥ ꯀꯣꯏꯂ꯭ꯔꯕꯨꯗꯤ ꯅꯠꯇꯦ ꯑꯗꯨ ꯑꯣꯏꯔꯒꯁꯨ
ꯑꯩ ꯌꯦꯡꯉꯣ ꯀꯣꯏꯂ꯭ꯔ ꯑꯣꯏꯅ ꯆꯥꯁꯤꯔꯥꯅ ꯑꯩ ꯊꯤꯔꯛꯀꯦ ꯑꯍꯣꯡꯕ ꯃꯐꯝ
ꯉꯥ ꯀꯥꯏꯗꯣ ꯉꯥ ꯊꯣꯡꯕ ꯀꯥꯏꯗꯣ ꯕꯤꯠ ꯂꯩꯇꯦ ꯃꯤ ꯃꯔꯨ ꯏꯌꯥꯎ ꯌꯥꯎꯈꯩ
ꯂꯣꯏꯔꯦ ꯀꯩꯅꯣ ꯁꯤ ꯆꯥꯈꯤꯕꯗꯩ ꯑꯩꯈꯣꯏ ꯑꯗꯨꯝ ꯑꯣꯃꯣꯔ ꯑꯣꯏꯒꯔꯅꯤ
ꯆꯪꯉꯝꯗꯥꯏ ꯆꯪꯉꯝꯗꯥꯏ ꯈꯣꯠꯂꯝꯗꯥꯏꯒꯤ ꯁꯨꯝ ꯆꯥꯕꯩ ꯋꯥꯅꯤ
ꯆꯪꯉꯝꯗꯥꯏ ꯈꯣꯠꯂꯝꯗꯥꯏꯒꯤ ꯆꯠꯂꯣꯍꯦ ꯑꯩꯗꯤ ꯂꯩꯅꯤ ꯀꯣꯏꯂꯔ ꯑꯃ ꯆꯥꯗꯣꯏ ꯂꯩꯅꯦ ꯑꯩꯗꯤ
ꯅꯪ ꯂꯩꯔꯁꯨ ꯑꯩ ꯆꯥꯗꯕ ꯀꯣꯏꯂꯔ ꯆꯥꯗꯕ ꯆꯍꯤ ꯍꯟꯗꯛ ꯆꯍꯤ ꯀꯣꯏꯂꯔ ꯑꯃꯕꯎ ꯆꯥꯗ꯭ꯔꯤ
ꯑꯗꯨ ꯀꯣꯟꯅ ꯆꯔꯁꯦ ꯇꯞꯅ
ꯉꯥ ꯆꯥꯅꯤꯡꯗꯦꯃꯤ ꯃꯥ ꯆꯅꯤꯡꯉꯦ
ꯉꯥ ꯉ ꯥꯅꯠꯇꯦ ꯃꯥꯗꯤ ꯆꯅꯤꯡꯗꯔꯦ ꯍꯥꯏꯕ ꯑꯆꯝꯕ ꯉꯥꯛꯇ ꯆꯅꯤꯡꯉꯦꯅ ꯍꯥꯏꯕꯅꯦ ꯉꯔꯥꯡꯒꯤꯗꯨꯁꯨ ꯅꯝꯐꯨꯗꯅꯕ ꯉꯥ ꯊꯤꯜꯂꯛꯏꯗꯣ
ꯀꯥꯡꯁꯣꯏ ꯆꯥꯔꯁꯦꯌꯨ ꯑꯗꯨꯗꯤ
ꯑꯗꯨꯅꯦ ꯃꯥ ꯍꯥꯏꯖꯦ ꯁꯧꯒꯔꯤ ꯀꯥꯡꯁꯣꯏ ꯊꯣꯡꯕ ꯑꯣꯏꯅ
ꯎꯝ ꯌꯥꯝ ꯅꯨꯡꯁꯤꯕ ꯋꯥꯔꯤꯅꯤ ꯇꯥꯕꯗ
ꯅꯪꯗꯧꯅ ꯃꯤ ꯁꯥ ꯄꯪꯆꯗ ꯆꯅꯤꯡꯕ ꯃꯤꯗꯣ ꯑꯣꯏꯗꯦꯕ
ꯐꯣꯟ ꯐꯪꯉꯤ ꯅꯪꯅ ꯑꯣꯏꯖꯔꯦ
ꯌꯥꯝꯅ ꯀꯩꯅꯣ ꯇꯧꯕꯤꯔ ꯇꯧꯔꯛꯀꯅꯨꯅꯍꯦ ꯑꯩꯒꯤ ꯀꯔꯝꯇ ꯐꯪꯗꯔꯤꯀꯣ ꯎ ꯍꯥꯏꯔꯛꯑꯣ
ꯑꯁ ꯁꯣꯅꯤꯗ ꯒꯥꯔꯤ ꯁꯣ ꯕꯦꯇ꯭ꯔꯤ ꯌꯥꯎꯗ꯭ꯔꯦ ꯍꯥꯏꯕ ꯑꯩꯅ ꯑꯣꯐꯤꯁꯇꯩ ꯍꯨꯔꯥꯜꯂ ꯄꯨꯂꯥꯛꯄ ꯏꯀꯥꯔꯛꯇꯅ
ꯕꯦꯇ꯭ꯔꯤꯔꯣ
ꯍꯣꯏ ꯍꯥꯞꯆꯟꯕꯅꯦ ꯑꯗ ꯑꯩꯅ ꯍꯦꯛꯇ
ꯑꯩ ꯁꯣ ꯊꯨꯗꯦꯛꯈꯔꯦ
ꯑꯣ ꯐꯖꯅ ꯍꯥꯞꯆꯜꯂꯦ ꯑꯗꯨꯒ ꯑꯃꯅ ꯁꯣ ꯊꯨꯗꯦꯛꯈꯔꯦ ꯌꯥꯝ ꯂꯦꯝꯖꯅꯤꯡꯉꯥꯏ ꯑꯣꯏ
ꯌꯥꯝ ꯅꯨꯡꯁꯤ ꯅꯨꯡꯁꯤꯅ ꯍꯥ
ꯍꯨꯔꯥꯟ ꯁꯨꯤ ꯇꯧꯕ ꯍꯥꯏꯁꯦ ꯑꯐꯕ ꯅꯠꯇꯦ ꯑꯗꯨ ꯂꯥꯏꯅ ꯇꯥꯛꯏꯅꯦ
ꯑꯩ ꯍꯨꯨꯔꯜ ꯂꯥꯛꯇꯦꯍꯦ ꯇꯨꯃꯤꯟꯅ ꯄꯨꯊꯣꯔꯛꯄꯅꯦ
ꯑꯗꯨꯅꯦ ꯍꯥꯏꯖꯦ
ꯇꯨꯃꯤꯟꯅ ꯄꯨꯊꯣꯛꯄ ꯐꯠꯇꯦ
ꯑꯦ ꯑꯩꯗꯨꯗꯤ ꯁꯨꯝ ꯃꯤꯅ ꯑꯩꯅ ꯇꯨꯃꯤꯟꯅ ꯄꯨꯊꯣꯛꯄꯅ ꯃꯌꯥꯝ ꯈꯪꯍꯜꯂꯣꯏꯒꯦꯅ ꯇꯧꯕ ꯅꯠꯇꯦ ꯇꯃꯤ ꯃꯤꯅ ꯎꯍꯧꯗꯕ ꯑꯗꯨꯗ ꯑꯩꯁꯨ ꯁꯨꯝ ꯄꯨꯊꯣꯔꯛꯑꯕ ꯑꯗꯨꯝ
ꯑꯍꯧꯗꯕꯗꯒꯤ ꯑꯗꯨꯝ ꯄꯨꯊꯣꯔꯛꯄꯅꯦ ꯍꯥꯏꯇꯥꯔꯦ
ꯑꯥ ꯑꯦ ꯌꯥꯔꯣꯏ ꯌꯥꯔꯣꯏ ꯁꯅꯥ ꯝꯊꯨꯝ ꯁꯨ ꯌꯥꯔꯣꯏ ꯁꯟ ꯅꯣꯏꯟ ꯆꯥꯁꯤꯔꯥ ꯍꯥꯏꯒꯦ ꯇꯧꯕꯅꯦ ꯑꯩꯅ ꯁꯟꯗꯤ ꯌꯥꯗꯕ ꯌꯥꯗꯕ ꯉꯥꯛꯇ ꯉꯥꯏꯔꯦ
ꯇꯒꯅꯤ ꯄꯆꯉ ꯍꯥꯏꯅꯦꯦ
ꯉꯥꯔꯥꯡ ꯇꯝꯕꯥꯁꯨ ꯌꯥꯗꯦ ꯎꯝ ꯑ
ꯑꯗ ꯃꯥ ꯌꯥꯝ
ꯑꯃ ꯆꯅꯤꯉ ꯂꯅ ꯃ ꯁꯄ ꯃ ꯌꯥꯗꯔꯕ ꯑꯩꯖꯨ ꯉꯥꯏꯔꯦ ꯑꯃꯖꯨ ꯉꯏꯔꯦ
ꯍ ꯍꯩ ꯇꯕꯨ
ꯑꯥ
ꯅꯣꯅ ꯀꯔꯤ ꯇꯧꯕꯒꯤ
ꯁꯨꯝ ꯍꯥꯏꯔꯤꯕ ꯍꯥꯏꯗꯨꯅꯤ ꯗꯥꯕ ꯂꯩꯦꯟꯒꯥꯝꯕꯁꯨ ꯇ꯭ꯔꯦꯅꯤꯡ ꯂꯣꯏꯗ꯭ꯔꯤꯅꯤꯅ ꯃꯥꯁꯨ ꯌꯥꯅꯤ
ꯍꯕꯨꯂꯤ ꯀ ꯐꯜ ꯑꯣꯏꯔꯅꯦꯅ ꯌꯥꯔꯣꯏ
ꯍꯣꯏ ꯑꯗꯨꯅꯦ ꯍꯥꯏꯁ ꯑꯍꯟꯒꯤ ꯋꯥꯔꯤꯅꯤꯗ ꯀꯩꯅꯣ ꯍꯥꯏꯌ ꯌꯦꯟ ꯈꯣꯟꯂ ꯒꯨꯃꯕ ꯆꯥꯁꯤ ꯀꯩꯅꯣ ꯃꯥ ꯆꯠꯇ꯭ꯔꯤꯉꯩꯗ
ꯅꯪꯒꯤ ꯑꯗꯨꯒꯨꯝꯕꯗꯣ ꯍꯧꯗꯣꯔꯛ ꯂꯣꯏ ꯍꯥꯠꯇ꯭ꯔꯦ ꯅꯣꯏꯨꯟꯗꯅꯪ ꯐꯠꯇ ꯁꯥꯠ ꯐ
ꯑꯩꯉꯣꯟꯗ ꯀ ꯇꯥꯏꯅ ꯑꯩ ꯅꯣꯏꯅꯕꯨ ꯅꯣꯏꯅ ꯄꯪꯡꯆꯥ ꯆꯥꯁꯤꯜꯂꯒ ꯑꯩꯗꯤ ꯑꯅꯤ ꯑꯅꯤꯔꯛꯄꯨ ꯌꯥꯎꯗ꯭ꯔꯕ ꯏꯆꯦꯝ ꯑꯩꯈꯣꯏꯗꯤ ꯏꯁꯥꯁꯤ ꯌꯦꯒꯤ ꯈꯜꯂꯥꯒꯥ
ꯌꯥꯔꯦ ꯕꯤꯄꯤ ꯋꯥꯡ ꯏꯗꯣ ꯈ꯭ꯔꯥ ꯍꯟꯗꯍꯟꯒꯣ ꯍꯥꯟꯅ ꯆꯤꯡꯀꯥ ꯁꯦꯁꯨ ꯌꯥꯗꯦ ꯇꯧꯔꯤꯕ ꯇꯨꯝ ꯍꯧꯒꯠꯄ ꯇꯟꯗꯅ ꯅꯁꯛꯇꯨꯒ
ꯅꯪꯂꯣ
ꯑꯥ
ꯀꯥꯔꯁꯨ ꯌꯥꯏꯌꯦ
ꯀꯥꯔꯥꯁꯨ ꯌꯥꯏꯌꯦ ꯍꯥꯏꯔꯒ ꯅꯪꯒꯤ ꯑꯥ ꯄꯨꯡ ꯑ ꯅꯨꯃꯤꯠꯅ ꯀꯔꯣꯡ ꯆꯥꯛ ꯌꯨꯡꯉꯒ ꯀꯥꯕꯗꯨꯗꯤ ꯌꯥꯔꯣꯏ
ꯎꯝ ꯆꯤꯡꯗꯣ ꯀꯥꯕꯨꯗꯤ ꯀꯥꯕꯅꯦ ꯑꯩꯅ ꯕꯦꯗꯃꯤꯟꯇꯟ ꯈꯔꯥ ꯈꯔꯥ ꯁꯅꯥꯁꯦ ꯍꯥꯏ ꯅꯣꯏ ꯌꯥꯗꯦ
ꯕꯦꯗꯃꯤꯟꯇꯟ ꯁꯥꯟꯅꯕꯩ ꯃꯍꯨꯠꯇ ꯆꯤꯡ ꯀꯥꯕꯗꯨꯅ ꯍꯦꯟꯅ ꯀꯦꯂꯣꯔꯤ ꯚꯔꯟ ꯇꯧꯋꯦ
ꯑꯥ ꯇꯧꯕꯨꯗꯤ ꯇꯧꯋꯦ ꯑꯗ ꯁꯨꯝ ꯕꯦꯗꯃꯤꯟꯇꯟ ꯗꯤ ꯅꯨꯡꯗꯥꯡ ꯋꯥꯏꯔꯝ ꯁꯅꯥꯗꯧ ꯅꯤꯗꯅ ꯊꯕꯛ ꯍꯜꯂ ꯍꯜꯂꯛ ꯑꯒ ꯎꯝ ꯍꯜꯂ ꯍꯜꯂꯑꯒ ꯅꯨꯡꯗꯥꯡ ꯋꯥꯏꯔꯝ ꯅꯨꯡꯗꯥꯡ ꯋꯥꯏꯔꯝ ꯁꯥꯟꯅꯕ ꯌꯥꯏꯗꯅ ꯄꯨꯡ ꯑꯃꯃꯝꯇꯪ ꯑꯣꯏꯔꯁꯨ
ꯏꯁꯥꯁꯨ ꯏꯁꯥꯁꯨ ꯐꯅꯌꯥꯝ ꯀꯩꯅꯣ ꯑꯣꯏꯅꯤ ꯐꯅꯤ ꯕꯥꯕ ꯉꯥ ꯂꯩꯔꯛ ꯇ꯭ꯔꯣ ꯔꯤꯃꯣꯠ ꯇꯣ ꯌꯥꯔꯝꯅꯦ ꯑꯁꯤ ꯔꯦꯃꯣꯠ ꯁꯦ ꯌꯥꯔꯕꯅꯦ ꯍꯧꯖꯤꯛ ꯁꯦ ꯑꯩ ꯕꯦꯇ꯭ꯔꯤ ꯄꯨ ꯂꯛ ꯏ ꯅꯦ ꯑꯗꯩ ꯑꯍꯥꯟꯕ ꯑꯃ ꯍꯥꯞꯆꯥꯟ ꯈꯔ꯭ꯕ ꯍꯥꯏ ꯇꯔꯦ ꯑꯩꯅ ꯕꯦꯇꯔ꯭ꯤ ꯅꯪ ꯆꯥꯛ ꯂꯣꯏꯔꯦꯗꯥꯏꯅꯦ ꯀꯣꯡ ꯀꯥꯡ ꯀꯣꯡꯒꯥꯡ ꯌꯥꯝ ꯇꯧꯋꯦ ꯀꯩꯅꯣ
ꯑꯁ ꯑꯩꯅ ꯃꯣꯔꯣꯡ ꯃꯦꯄꯒꯤꯗꯣ ꯃꯦꯠꯄ
ꯆꯦꯗꯤ ꯌꯣꯝꯖꯤꯟ ꯑꯣ ꯑꯗꯤ ꯆꯥꯛ ꯂꯣꯏꯔꯁꯨ ꯂꯣꯏꯔꯅꯨ ꯀꯣꯡ ꯀꯥꯡ ꯇꯧꯕꯗꯨꯗ
ꯅꯥꯠꯇꯦꯗꯥ ꯃꯣꯔꯣꯛ ꯃꯦꯠꯄꯒꯤ ꯑꯍꯥꯎꯕꯤ ꯇꯧꯕꯒꯤ
ꯍꯥꯥ
ꯁꯤꯅꯥ ꯑꯥꯍꯥꯎꯕꯒꯅꯦ
ꯃꯥꯅꯤ ꯃꯥꯅꯤ ꯆꯨꯝꯗꯣꯏꯅꯤ ꯁꯤꯗꯤ ꯌꯥꯎꯔꯝꯕ ꯕꯦꯇ꯭ꯔꯤ ꯑꯃꯟꯕꯗꯨꯗꯤ ꯂꯧꯊꯣꯛ ꯑꯥ ꯊꯝꯖꯤꯟꯈ꯭ꯔꯦ ꯆꯦꯗ ꯌꯣꯝꯁꯤꯟꯈ꯭ꯔꯕ ꯑꯗꯨꯒ ꯍꯧꯖꯤꯛ ꯍꯧꯖꯤꯛ ꯁꯤꯖꯤꯟꯅꯔꯤꯕ ꯒꯥꯔꯤꯗꯨꯒꯤꯅ ꯑꯍꯥꯟꯕ ꯕꯦꯇ꯭ꯔꯤ ꯑꯣꯏꯅ ꯍꯥꯞꯆꯟꯕꯦ ꯁꯤꯗꯩꯁꯤꯅ ꯍꯥꯟꯅ ꯌꯥꯎꯔꯝꯕ ꯕꯦꯇ꯭ꯔꯤ ꯂꯨꯁ ꯂꯩꯕ ꯃꯥꯜꯂꯦ ꯍꯥꯏꯌꯦ ꯕꯦꯇ꯭ꯔꯤꯗꯤ ꯄꯣꯏꯔ ꯌꯥꯝ ꯀꯜꯂꯤꯌꯦ ꯑꯗꯗ ꯍꯥꯥ
ꯑ ꯀ
ꯑꯣ ꯑꯩꯅ ꯒꯥꯔꯤꯒꯤ ꯕꯦꯇ꯭ꯔꯤ ꯍꯥꯞꯄꯒꯤ ꯁꯨꯝ ꯍꯥꯏꯕ ꯕꯥꯕꯗꯥ
ꯅꯅꯥꯝ ꯀꯃꯣ
ꯑꯥ
ꯁꯨ
ꯎ ꯑꯣ ꯁ꯭ꯋꯥꯏꯗꯁꯨ ꯒꯥꯔꯤꯒꯤ ꯀꯩꯒꯤ ꯃꯇꯥꯡꯗ ꯈꯟꯅ ꯅꯩꯅꯕ ꯍꯥꯏꯇꯥꯔꯦ ꯐꯣꯟ ꯁꯦ ꯆꯥꯔꯖꯁ ꯑꯃꯨꯛ ꯆꯪꯂꯝꯗꯔ꯭ꯦ
ꯅꯦ
ꯑ
ꯃꯅꯨꯡ ꯃꯅꯨꯡꯍꯨꯠꯅꯗ ꯌꯥꯎꯔꯒꯦ ꯍꯥꯏꯕꯔꯣ ꯅꯪ
ꯑꯥꯎ
ꯍꯣꯏ ꯉꯥ ꯂꯩꯔꯛꯀꯅꯤꯅ ꯍꯥꯏꯔꯒ ꯉꯥꯏꯔꯨꯅꯦ ꯅꯝꯊꯥꯡ ꯂꯣꯏ ꯂꯩꯔꯝꯃꯦ ꯑꯣ
ꯂꯩꯕꯤꯔꯛꯇꯔꯦ
ꯍꯣꯢ ꯑꯣ
ꯦꯒꯅꯤꯦꯁꯨ
ꯍꯥꯥ
ꯀꯤ ꯑꯗꯨ ꯊꯒꯅꯤꯌꯦ
ꯑꯦ ꯑꯦꯄ꯭ꯔꯤꯜ ꯂꯣꯏꯒ꯭ꯔꯦ ꯑꯩ ꯍꯧꯖꯤꯛ ꯉꯔꯥꯡ ꯉꯔꯥꯡ ꯀꯩꯅꯣ ꯇꯧꯔꯕꯅꯤꯅ ꯉꯔꯥꯡ ꯅꯍꯥꯟ ꯑꯣ ꯅꯍꯥꯟꯅꯤꯒꯣ ꯑꯩꯈꯣꯢꯅ ꯆꯥꯅꯕꯗꯣ ꯅꯣꯡꯃ ꯀꯥꯜꯂꯨꯔꯕꯅꯤꯅ ꯌꯥꯔꯦ ꯍꯧꯖꯤꯛ ꯑꯃꯨꯛ ꯆꯥꯅꯕ ꯍꯧꯔꯁꯤ
ꯇꯔꯣ ꯇꯔ ꯂꯩꯔ ꯇꯣꯂ ꯇꯤ ꯋꯥ ꯋꯥ ꯃ
ꯏꯁ ꯋꯥꯛꯀꯤꯡꯒꯨꯝꯕ ꯀꯩꯒꯨꯝꯕ ꯈꯔ ꯈꯔ ꯆꯦꯜꯂꯣ ꯊꯕꯛ ꯈꯔ ꯈꯔ ꯁꯨꯑꯣ ꯑꯩꯈꯣꯏꯗꯤ ꯅꯨꯡꯗꯥꯡ ꯆꯥꯔꯁꯨ ꯅꯣꯡꯉꯥꯜꯂꯒ ꯑꯣꯐꯤꯁ ꯆꯠꯂꯒ ꯊꯕꯛ ꯁꯨꯕꯅꯤꯅ
ꯑ ꯑ ꯀꯅꯤꯄꯣ
ꯑꯩꯈꯣꯏ ꯊꯕꯛ ꯏꯪꯈꯥꯡ ꯌꯥꯝ ꯁꯨꯕꯅꯤꯅ ꯌꯥꯗꯦꯕ ꯍꯦꯛꯇ ꯀꯩꯅꯣ ꯇꯧꯕꯤꯅꯤ ꯑꯩꯈꯣꯏꯗꯤ ꯑꯥ ꯊꯋꯥꯏ ꯅꯨꯡꯉꯥꯏꯇꯦꯗ
ꯀꯩꯒꯤ
ꯑꯩꯅ ꯐꯣꯟ ꯇꯧꯕ ꯍꯦꯛꯇ ꯌꯥꯗꯦꯕ
ꯀꯪꯖꯩꯄꯨꯡꯗ ꯆꯠꯂꯒ ꯀꯥꯞꯁꯦ ꯍꯥꯏꯕꯔꯥ ꯅꯠꯇ꯭ꯔꯒ ꯈꯨꯃꯥꯜꯂꯥꯝꯄꯥꯛꯇ ꯀꯥꯞꯄꯅ ꯐꯒꯗ꯭ꯔꯥ
ꯍꯥꯥ
ꯈꯨꯃꯥꯜ ꯂꯥꯝꯄꯥꯛꯇ ꯆꯠꯂꯒ ꯀꯥꯞꯄꯅ ꯐꯥꯒꯗꯔꯣ
ꯑꯁ ꯀꯞꯄꯗꯣ ꯄꯤꯅ ꯍꯦꯟꯅ ꯄꯥꯃꯨꯢ
ꯑꯦ ꯑꯗꯨ ꯍꯥꯏꯔꯒ ꯁꯟꯗꯦꯒꯤ ꯅꯨꯃꯤꯗꯥꯡ ꯋꯥꯏꯔꯝ ꯅꯨꯃꯤꯗꯥꯡ ꯋꯥꯏꯔꯝꯁꯦ
ꯑ
ꯆꯤꯡꯒꯥꯕ ꯅꯠꯇ꯭ꯔꯂ ꯈꯨꯃꯥꯜꯂꯥꯝꯄꯥꯛꯇ ꯋꯥꯛꯀꯤꯡ
ꯆꯤꯡꯀꯥꯕ ꯅꯠꯇ꯭ꯔ ꯀꯩꯗꯧꯕꯕꯥ
ꯈꯨꯃꯥꯜꯂꯥꯝꯄꯥꯛꯇ ꯆꯠꯂꯒ ꯋꯥꯥꯛꯀꯤꯡ ꯆꯠꯁꯤꯔꯕ
ꯑꯗꯨꯅꯦ ꯍꯦꯟꯅ ꯇꯥꯟꯒꯔꯦ ꯑꯩꯗꯤ
ꯑꯦ ꯑꯩꯈꯣꯏ ꯏꯆꯤꯜ ꯏꯅꯥꯎ ꯄꯨꯟꯕ ꯑꯣꯏꯅ ꯑ ꯇ ꯍꯥꯠꯇ ꯑꯉꯗꯉ ꯑꯗꯨꯒꯤ ꯇꯥꯏꯞꯇ ꯑꯗꯨꯅ ꯐꯠꯇ꯭ꯔꯣ
ꯌꯥꯏ
ꯍꯥꯜꯂꯛꯄꯗ ꯀꯣꯐꯤ ꯑꯃ ꯐꯖꯅꯥ ꯊꯥꯛꯑꯒ
ꯁꯦꯇꯔꯗꯦꯒꯨꯝ ꯆꯠꯄꯅꯗꯤ ꯅꯨꯡꯉꯥꯏꯅꯤ ꯑꯗꯨ
ꯄꯨꯟꯁꯤꯒꯤ ꯑꯋꯥ ꯅꯨꯡꯉꯥꯏ ꯋꯥꯔꯤ ꯁꯅꯔ ꯑꯩ ꯆꯔꯥ ꯍꯦꯛ ꯅꯨꯃꯤꯠꯇꯨꯗ ꯅꯣꯏ ꯅꯨꯡꯉꯥꯏꯒꯦꯁꯤꯅꯦ
ꯐꯦ ꯀꯣꯐꯤ ꯊꯛꯄꯕꯨ ꯉꯥ ꯌꯎꯈ꯭ꯔꯣ
ꯉꯥ ꯌꯥꯎꯕ ꯅꯠꯇꯔꯥꯁꯨ ꯑꯩꯅ ꯆꯥꯔꯥ ꯍꯦꯟꯕꯅꯤꯅ ꯋꯥꯛꯀꯤꯡ ꯆꯠꯄꯗꯨꯗꯤ ꯈꯤꯇꯪ ꯐꯖꯕ ꯋꯥꯠꯇꯔꯥ
ꯍꯦꯔꯥ ꯀꯦꯝ ꯇꯧꯔꯣꯢ
ꯆꯊꯁꯤꯁꯔꯤ ꯅꯣꯢ ꯊꯥꯃꯣꯏꯗꯣ ꯑꯗꯣ ꯑꯗꯨ ꯍꯥꯏꯕ ꯋꯥꯅꯦ
ꯑꯥ ꯑꯩ ꯑꯃꯨꯛ ꯇꯧꯔꯛꯀꯦ
ꯍꯣꯏ ꯍꯣꯏ ꯇꯧꯔꯛꯑꯣ
ꯑ ꯑꯗꯝ ꯌꯥ